ꯍꯜꯂꯣ ꯑꯣ ꯇꯥꯔꯕ꯭ꯔꯥ
ꯍꯣꯏ ꯇꯥꯏꯌꯦ ꯇꯥꯗꯕ꯭ꯔꯥ
ꯇꯥꯏ ꯇꯥꯏ
ꯅꯪꯒꯤꯗꯣ ꯈꯔ ꯀꯟꯅ ꯉꯥꯡꯂꯛꯑꯣꯀꯣ
ꯇꯥꯗ꯭ꯔꯣ
ꯇꯥꯏꯌꯦ ꯀꯩꯗꯧꯔꯤꯅꯣ
ꯀꯩꯇꯧꯔꯤꯒꯦ
ꯎꯝ ꯀꯩꯁꯨ ꯇꯧꯗ‌ꯦ ꯐꯕꯨꯡꯗ ꯂꯩꯗ
ꯎꯝ
ꯕꯣꯜ ꯍꯡꯒꯦꯅ ꯍꯣꯏ ꯕꯣꯜ ꯍꯤꯡꯒꯦꯅ ꯉꯥꯏꯕꯀꯣ
ꯈꯪꯗꯦ
ꯑꯩꯗꯤ ꯏꯁꯨ ꯐꯕꯨꯡꯗ ꯍꯤꯝꯄ ꯂꯩꯌ‌ꯦ
ꯎꯝ ꯀꯥꯏꯖꯠꯅꯣꯉꯁꯤ
ꯑꯩ ꯗ꯭ꯌꯨꯇꯤ ꯆꯠꯂꯒ ꯍꯜꯂꯛꯄꯅꯦ
ꯑꯠꯆꯥ ꯌꯥꯝ ꯐꯩꯅꯦ ꯋꯥꯔꯝꯃꯅꯤꯅꯦ ꯑꯩꯁꯨ ꯎꯝ ꯑꯩꯁꯨ ꯗꯤꯇꯤ ꯆꯠꯇ꯭ꯔꯦ ꯑꯩ ꯅꯦꯛꯛꯄ‌ꯦꯟ ꯇꯧꯏꯀꯣ
ꯑꯣ ꯑꫭ
ꯑꯥ ꯂꯦꯡꯕ ꯉꯝꯗ꯭ꯔꯦ
ꯀꯩꯒꯤꯅꯣ ꯅꯪ ꯇꯨꯝꯕꯗ ꯌꯩꯊꯠꯄ꯭ꯔꯣ
ꯑꫭ ꯇꯨꯝꯕꯗꯣ ꯄꯤꯂꯣ ꯌꯥꯎꯗꯕꯤꯗ ꯂꯩꯔꯝꯕ
ꯑꯣ ꯑꯁ ꯂꯣꯏꯔꯦ ꯑꯩꯗꯤ ꯇꯨꯝꯕ ꯉꯝꯃꯣꯏ
ꯌꯥꯝ ꯅꯥꯏꯑꯌꯦ
ꯍꯣꯏ ꯅꯥꯒꯅꯤ ꯃꯁꯥꯖ ꯇꯧꯋꯣ ꯇꯧꯕ ꯍꯩꯔꯗꯤ ꯂꯩ ꯇꯧꯕ ꯍꯩꯕ ꯃꯤ ꯂꯩꯔꯗꯤ ꯎꯝ ꯎꯝ
ꯏꯄꯥꯅ ꯑꯃꯨꯔꯛ ꯇꯧꯕꯤꯔꯦ ꯀꯩꯅꯣ ꯃꯨꯐ ꯇꯩꯔꯒꯀꯣ
ꯑꯥ ꯑꯥ
ꯈꯔ ꯇꯥꯕꯤꯌꯦ ꯈꯤꯇꯪꯗꯤ ꯐꯩꯌꯦ
ꯍꯣꯏ ꯑꯗꯨꯗꯣ ꯅꯥꯗꯤ ꯅꯥꯕꯅꯦ
ꯏꯁ ꯅꯥꯕꯅꯤ ꯅꯪꯁꯨ ꯇꯧꯕ꯭ꯔꯥ ꯍꯟꯗꯛ
ꯍꯣꯏꯅꯦ ꯇꯧꯑꯦꯅꯦ
ꯀꯗꯥꯏ ꯃꯐꯝꯗꯣ ꯀꯥꯎꯔꯤꯅꯦ ꯌꯥꯝꯅ ꯐꯕꯀꯣ ꯎꯝ
ꯎꯝ
ꯀꯩ ꯍꯥꯏꯕ꯭ꯔꯥ ꯃꯥꯁꯇꯔ ꯕꯣꯟ ꯍꯥꯏꯕ꯭ꯔꯥ ꯕꯣꯟꯁ ꯍꯥꯏꯕ꯭ꯔꯥ ꯑꯗꯨ ꯃꯣꯏ ꯃꯐꯝ ꯑꯃ ꯂꯩꯌꯦꯕ ꯀꯩꯅꯣ ꯂꯥꯏꯌꯦꯡꯐꯝ ꯑꯃ ꯂꯩꯌꯦꯕ ꯀꯩꯅꯣ ꯀꯣꯛ ꯎꯝ ꯀꯣꯛ ꯅꯥꯕ ꯈꯣꯏ ꯀꯣꯛ ꯅꯥꯕ ꯈꯣꯏ ꯐꯕꯀꯣ
ꯑꯣ ꯑꯣ
ꯐꯍꯟꯕ ꯑꯗꯨꯒ
ꯑ
ꯁꯤꯡꯂꯤꯒꯨꯝꯕꯀꯣ
ꯎꯝ ꯎ
ꯐꯍꯕ ꯑꯃ ꯂꯩꯅꯤ ꯑꯩ ꯅꯝꯕꯔꯗꯣ ꯀꯥꯎꯈ꯭ꯔꯕ ꯑꯗꯨꯒꯤ
ꯑꯣ ꯅꯪꯗꯤ ꯆꯥꯛ ꯆꯥꯔꯕꯣ
ꯎꯝ
ꯇꯦꯡꯗ
ꯍꯥꯥ
ꯀꯩ ꯌꯦꯟꯖꯥꯡ ꯆꯥꯒꯦ
ꯉꯥ ꯆꯥꯢꯑꯦ
ꯍꯥꯎꯢꯅꯦ
ꯅꯣꯏꯗꯤ
ꯑꯩꯗꯤ ꯕꯤꯟ ꯆꯥꯏꯌꯦ ꯕꯤꯟꯁ
ꯃꯊꯟꯗ ꯂꯩꯕ꯭ꯔꯥ ꯅꯪ
ꯊꯟꯗ ꯅꯠꯇꯦ ꯑꯩꯈꯣꯏ ꯐꯦꯃꯤꯂꯤ ꯂꯩꯌꯦ
ꯑꯦ ꯃꯤꯗꯤ ꯌꯥꯝ ꯅꯨꯡꯉꯥꯏꯀꯣ
ꯢꯁ ꯅꯨꯉꯥꯏ ꯍꯥꯏꯕ ꯇꯔꯗ ꯍ
ꯑꯦꯁ
ꯌꯥꯝ ꯆꯥꯛꯑꯦꯀꯣ
ꯅꯪꯗꯤ ꯀꯅꯥ ꯀꯅꯥ ꯂꯩꯒꯦ
ꯎꯝ ꯑꯩꯈꯣꯏ ꯎꯝ ꯎꯝ ꯕꯥꯕꯥ ꯃꯃꯥ ꯂꯩ
ꯑꯣ ꯑꯩꯁꯨ ꯂꯩ ꯏꯃꯥꯒ ꯏꯄꯥ ꯂꯩ
ꯑꯣ ꯌꯥꯝ ꯐꯩꯅꯦ
ꯎꯝ ꯌꯥꯝ ꯐꯩ ꯅꯨꯡꯉꯥꯏ ꯑꯍꯨꯝꯅꯤ ꯅꯪꯒꯤ
ꯑꯩ ꯑꯩꯈꯣꯏꯗꯤ ꯃꯔꯤꯅꯦ ꯑꯩꯅ ꯂꯥꯁꯅꯦ
ꯑꯩꯁꯨ ꯂꯥꯁꯅꯦ
ꯀꯗꯥꯏꯗꯒꯤ ꯊꯦꯡꯅꯕ꯭ꯔꯥꯒꯣ
ꯈꯪꯗꯦ ꯀꯗꯥꯏ ꯍꯥꯏꯗꯒꯦꯔ ꯒ꯭ꯌꯥꯟ ꯇꯥꯗꯦ
ꯒ꯭ꯌꯥꯟ ꯇꯥꯗꯦꯗ ꯑꯁꯤ
ꯒ꯭ꯌꯥꯟ ꯇꯥꯗꯦ ꯀꯗꯥꯏꯗꯒꯤ ꯎꯝ ꯇꯦꯛꯁ ꯇꯥꯔꯛꯄꯅꯁꯨ ꯒ꯭ꯌꯥꯟ ꯇꯥꯗꯦ
ꯏꯁꯣꯔꯅ ꯁꯤꯜꯂꯛꯄꯅꯦꯅ ꯈꯟꯕ꯭ꯔꯣ
ꯉꯥꯝꯗꯔꯦ ꯑꯩꯍꯣꯏ
ꯈꯪꯗꯦ ꯍꯝ ꯅꯣꯏ ꯌꯥꯝ ꯋꯥꯔꯝꯃꯅꯤꯅꯤꯀꯣ
ꯍꯣꯏ ꯑꯗꯨꯝ ꯅꯨꯡꯉꯥꯏ ꯑꯣ ꯋꯥꯏ ꯍꯥꯏꯕ ꯇꯥꯔꯦ
ꯉꯣ
ꯌꯥꯝꯅꯗꯤ ꯋꯥꯕꯗꯤ ꯅꯠꯇꯦꯗ ꯑꯩꯅ ꯇꯧꯕꯗꯤ ꯄ꯭ꯔꯥꯏꯚꯦꯠ ꯍꯣꯁꯄꯤꯇꯥꯜꯗ ꯑꯣꯏꯕꯒꯤꯀꯣ
ꯍꯥ ꯍꯥ
ꯋꯥꯗꯤ ꯋꯥꯏ ꯑꯗꯨ ꯑꯣꯏꯔꯁꯨ ꯇꯨꯝ ꯌꯥꯏꯗ
ꯄ꯭ꯔꯥꯏꯚꯦꯠ ꯍꯣꯁꯄꯤꯇꯥꯜ
ꯑꯥ
ꯑꯣ ꯑ ꯑꯠꯆꯥ ꯌꯥꯝ ꯐꯩꯅꯦ
ꯐꯠꯇꯦꯗ ꯍꯣꯏꯗꯤ ꯄꯤꯛꯄ ꯇꯤꯛꯄ ꯊꯕꯛꯅꯤ ꯀꯔꯤꯅꯣ
ꯑꯩꯁꯨ ꯄꯤꯛꯄꯅꯦꯗ ꯄꯤꯛꯇꯨ ꯄꯤꯛꯄ
ꯑꯩꯁꯨꯅꯦ ꯄꯤꯛꯇꯔꯨ ꯄꯤꯠꯄ ꯊꯕꯛ ꯅꯦ ꯑꯗꯨꯒꯤ ꯕꯣꯟ ꯌꯦꯡꯅꯤꯡꯉꯦ ꯍꯥꯏꯔꯁꯨ ꯃꯣꯔꯅꯤꯡ ꯇꯥꯔꯗꯤ ꯎꯄꯥꯏ ꯂꯩꯇꯦ
ꯎꯄꯥꯏ ꯂꯩꯔꯔꯣꯏ ꯅꯣꯏꯗꯤ ꯑꯩꯗꯤ
ꯎꯄꯥꯏ ꯂꯩꯇꯦ
ꯑꯩꯗꯤ ꯑꯩꯗꯤ ꯏꯂꯚꯦꯟꯗ ꯆꯠꯄꯅꯦ
ꯑꯣ ꯑꯩꯈꯣꯏꯗꯤ ꯁꯚꯦꯟ ꯅꯪꯅꯕ ꯆꯠꯂꯅꯤ
ꯑ ꯉꯝꯖꯔꯔꯣꯏ ꯉꯝꯖꯔꯣꯏ ꯑꯩ ꯉꯝꯖꯔꯔꯣꯏ
ꯑꯁꯦꯡꯕꯅꯤ ꯃꯣꯔꯅꯤꯡꯗꯤꯀꯣ ꯁꯕꯦꯟ ꯅꯪꯅꯕ ꯆꯠꯀꯅꯤ ꯑꯗꯨꯗꯤ ꯄꯨꯡ ꯐꯥꯏꯚ ꯐꯥꯏꯚ ꯊꯥꯔꯇꯤ ꯁ꯭ꯋꯥꯏꯗ ꯍꯧꯒꯠꯇ꯭ꯔꯗꯤ ꯌꯥꯔꯣꯏꯕ
ꯑꯣ ꯑꯩꯗꯤ ꯑꯩꯗꯤ ꯑꯣꯐꯤꯁ ꯋꯥꯛꯅꯤꯗ
ꯎꯝ
ꯀꯩꯅꯣ ꯎꯝ ꯑꯦꯆꯦꯟꯈꯩ ꯀꯣꯜ ꯇꯧꯕ
ꯑꯣ ꯑꯩ ꯑꯩ ꯒ꯭ꯌꯥꯟ ꯇꯥꯏ
ꯑ ꯑꯁꯤ ꯑꯁꯤ ꯑꯁ꯭ꯋꯥꯏꯗ ꯁꯥꯔꯒꯨꯝꯁꯦ ꯁꯤ ꯋꯥꯔꯤ
ꯍꯣꯏ ꯍꯣꯏ ꯍꯣꯏ ꯑꯗꯨꯒꯤꯅꯤ ꯑꯩꯅ ꯑꯩ ꯒ꯭ꯌꯥꯟ ꯇꯥꯏ ꯍꯥꯏꯕꯗꯣ ꯎꯝ ꯎꯝ ꯑꯩꯈꯣꯏꯗꯤ ꯕꯣꯜ ꯌꯦꯡꯅꯤꯡꯉꯁꯨ ꯑꯣ ꯃꯣꯔꯅꯤꯡ ꯁꯤꯐ ꯂꯩꯕ꯭ꯔꯗꯤ ꯎꯄꯥꯏ ꯂꯩꯇꯦ
ꯎꯝ ꯁꯤꯁꯦ ꯈꯪꯗꯦ ꯂꯥꯎꯁꯨꯨꯏ ꯌꯥꯎꯗꯤ ꯅꯣꯔꯃꯦꯜ ꯀꯣꯜ ꯕꯣꯂꯨꯝ ꯑꯞ ꯇꯧꯕꯁꯨ ꯌꯥꯗꯦ
ꯍꯣꯏ ꯌꯥꯗꯕꯅꯤ ꯇꯥꯗꯕ꯭ꯔꯥ ꯑꯩꯒꯤ ꯈꯣꯟ ꯀꯜꯂꯦ ꯍꯣꯏ ꯑꯩꯒꯤꯗꯤ ꯇꯥꯗꯕ꯭ꯔꯥ
ꯅꯪ ꯉꯥꯡꯕꯗꯨ ꯈꯤꯇꯪ ꯉꯥꯏ
ꯑꯣ ꯈꯤꯇꯪ
ꯍꯥꯏ
ꯑꯩꯗꯤ ꯌꯥꯝ ꯌꯥꯝꯅ ꯂꯥꯎꯔꯒꯥ ꯋꯥ ꯉꯥꯡꯉꯤꯅꯦ
ꯍꯣꯏ ꯅꯪꯗꯤ ꯌꯥꯝ ꯀꯤꯅ ꯉꯥꯡꯕ ꯃꯥꯜꯂꯦꯗꯥ
ꯅꯠꯇꯦꯗꯥ ꯑꯁ ꯑꯩꯈꯣꯏꯒꯤ ꯑꯩꯒꯤ ꯔꯨꯝꯗꯣ ꯏꯀꯣ ꯌꯥꯝ ꯆꯠꯂꯦꯕ
ꯑꯦ ꯑꯗꯨꯒꯤ ꯀꯟꯇ꯭ꯔꯣꯜ ꯇꯧꯕ
ꯍꯣꯏ ꯍꯥꯏꯕꯗꯤ ꯃꯤ ꯏꯃꯥ ꯏꯄꯥꯍꯣꯏꯁꯨ ꯑꯗꯨꯝ ꯔꯨꯝꯗ ꯇꯨꯝꯃꯒ ꯂꯩꯕꯅꯤꯅ ꯑꯩꯅ ꯗꯤꯁꯇꯔꯕ ꯇꯧꯅꯤꯡꯗꯕ
ꯑꯣ
ꯑꯗꯨꯨꯒꯤꯅꯤꯗꯥ ꯊꯣꯡꯗꯤ ꯊꯤꯡꯉꯦ ꯑꯗꯨꯑꯣꯏꯔꯁꯨ ꯅꯠꯇꯦ ꯑꯩꯒꯤ ꯗꯥꯗꯥ ꯑꯩꯒꯤ ꯗꯥꯗꯥꯗꯤ ꯃꯣꯏ ꯊꯤꯕ ꯆꯠꯈꯤ
ꯀꯗꯥꯏꯗ
ꯍꯪꯉꯣꯏ ꯊꯤꯕ ꯆꯠꯈꯤꯌꯦ
ꯍꯤꯁ ꯑꯦ ꯈꯪꯉꯣꯏ ꯊꯤꯕꯥ
ꯕꯦꯔꯥꯅꯦ ꯑꯗꯨ ꯅꯨꯄꯥꯗꯣ
ꯕꯦꯔꯥꯅꯦ ꯅꯣꯏ ꯃꯔꯤ ꯂꯩꯀꯣ
ꯍꯣꯏ
ꯑꯣ
ꯃꯤ ꯃꯔꯤꯅꯦ ꯎꯝ
ꯆꯥ
ꯑꯗꯨꯒꯤ ꯎꯝ ꯀꯩꯅꯣ ꯔꯨꯝꯗꯣ ꯑꯩꯒꯤ ꯔꯨꯝꯗꯣ ꯈꯔꯥ ꯆꯥꯎꯕꯗꯨꯒꯤ ꯑꯦꯀꯣ ꯊꯣꯛꯑꯦꯕ ꯑꯩ ꯊꯣꯡ ꯊꯣꯡ ꯊꯤꯡꯉꯥꯁꯨ ꯑꯗꯨꯝ ꯈꯪꯗꯦ ꯀꯔꯤꯔꯥ ꯑꯩ ꯒ꯭ꯌꯥꯟ ꯇꯥꯗꯦ ꯁꯤꯁꯦ ꯌꯥꯝ ꯂꯥꯛꯄ ꯃꯥꯜꯂꯦꯗ ꯅꯪꯒꯤꯁꯦ
ꯅꯠꯇꯦ ꯀꯩꯅꯣ ꯃꯤꯅ ꯃꯤꯅ ꯇꯦꯛꯁ ꯊꯥꯔꯛꯄ ꯃꯤꯠꯇꯥ ꯊꯝꯒꯦ
ꯏꯀꯥꯏꯕꯥ ꯌꯥꯏꯀꯣ
ꯑꯌꯥ ꯑꯗꯨꯃꯥꯏꯅ ꯈꯟꯒꯅꯨꯗ ꯃꯤꯅ ꯇꯦꯛꯁ ꯃꯤꯅ ꯇꯦꯛꯁ ꯊꯥꯔꯛꯄ ꯃꯤꯟꯁ ꯒ꯭ꯔꯨꯞꯇ ꯇꯦꯛꯁ ꯊꯥꯔꯛꯄꯥ
ꯑꯣ ꯑꯩꯁ ꯎꯝ ꯎꯝ ꯎꯝ ꯎꯝ ꯀꯩꯁꯨ ꯀꯥꯏꯗꯦ ꯀꯩꯁꯨ ꯀꯥꯏꯗꯦ
ꯉꯥꯏꯌꯣ ꯉꯥꯏꯌꯣ ꯑꯩ ꯃꯤꯠꯇꯥ ꯊꯝꯒꯦ ꯂꯣꯏꯅ ꯅꯪ ꯈꯔꯥ ꯒ꯭ꯌꯥꯟ ꯇꯥꯕꯤꯔꯣ
ꯍꯣꯏꯅꯦ ꯀꯩꯁꯨ ꯀꯥꯏꯗꯦꯅꯦ
ꯑꯥ ꯑꯣ ꯁꯤꯗꯤ ꯃꯤꯠꯇꯥ ꯊꯝꯔꯦ
ꯑꯩꯗꯤ ꯑꯩꯗꯤ ꯑꯩꯒꯤ ꯅꯣꯇꯤꯐꯤꯀꯦꯁꯟ ꯒ꯭ꯔꯨꯞꯀꯤ ꯃ꯭ꯌꯨꯠꯇꯥ ꯂꯣꯏꯅꯃꯛ ꯊꯝꯃꯦ
ꯑꯣ
ꯈꯪꯗꯦ ꯁꯨꯃꯥꯏꯅ ꯂꯥꯛꯄ ꯀꯥꯟꯗ ꯌꯥꯝꯅ ꯕꯦꯔꯥ ꯀꯥꯏ
ꯎꯝ ꯇꯧꯕꯥꯅꯦ ꯍꯣꯏ
ꯃꯤ ꯅꯨꯡꯉꯥꯏꯅ ꯅꯨꯡꯉꯥꯏꯅ ꯋꯥꯔꯤ ꯁꯥꯔꯤꯉꯩꯁꯤꯗ
ꯅꯪꯗꯤ ꯄꯨꯡ ꯀꯌꯥꯗ ꯍꯧꯒꯠꯀꯦ
ꯑꯥ ꯕꯣꯜ ꯌꯦꯡꯉꯗꯤ ꯑꯩꯠ ꯊꯥꯔꯇꯤꯒꯨꯝꯕꯗ ꯑꯗꯨꯝ ꯍꯧꯒꯠꯂꯦ
ꯊꯦꯡꯉꯦꯅꯦ
ꯑꯥ ꯊꯦꯡꯕ ꯂꯥꯏꯔꯤ ꯏꯃꯥꯅ ꯆꯩꯕꯅ ꯂꯣꯏꯔꯦ
ꯎꯝ ꯆꯞ ꯃꯥꯟꯅꯩ ꯑꯩꯈꯣꯏꯁꯨ ꯑꯈꯣꯏ ꯗꯥꯗꯥꯗ ꯑꯗꯨꯝ ꯆꯩꯔꯤꯅꯦ
ꯎꯝ ꯅꯣꯏ ꯗꯥꯁꯨ ꯌꯥꯝ ꯊꯦꯡꯉ ꯍꯧꯒꯠꯅꯤꯅ
ꯑꯁ ꯍꯥꯏꯒꯅꯨ
ꯊꯛꯏꯪꯉꯦꯑꯦ
ꯅꯨꯄꯤ ꯊꯤꯕ ꯌꯥꯎꯅꯗ꯭ꯔꯤꯕ꯭ꯔꯣ
ꯎꯝ ꯏꯆꯦꯗꯤ ꯌꯨꯝ ꯄꯥꯟꯈ꯭ꯔꯦ
ꯑꯣ ꯅꯣꯏ ꯅꯨꯄꯤ ꯑꯅꯤꯅꯤ ꯍꯥꯏꯃ ꯅꯠꯇ꯭ꯔꯣ
ꯎꯝ ꯅꯪꯅ ꯀꯃꯥꯏꯅ ꯈꯪꯕ ꯑꯗꯣ ꯑꯃꯨꯛꯀ
ꯑꯗꯣ ꯀꯣꯛꯇ ꯈꯜꯂꯛꯄ
ꯍꯥꯥ ꯍꯨꯝ ꯅꯪꯁꯦ ꯑꯩꯉꯣꯟꯗ ꯈꯪꯕ꯭ꯔꯥ ꯍꯣꯏ
ꯅꯣꯏ ꯗꯥ ꯌꯨꯝ ꯄꯥꯟꯕ ꯌꯥꯎꯔ ꯍꯥ ꯍꯥ
ꯑꯩꯈꯣꯏ ꯗꯥꯗꯤ ꯂꯩꯔꯦꯗ ꯅꯨꯄꯤ ꯆꯦꯟꯗꯦ ꯅꯍꯥ ꯅꯠꯇꯦ ꯅꯠꯇꯦꯅꯦ ꯅꯨꯄꯤ ꯄꯨꯔꯛꯇ꯭ꯔꯤ ꯍꯥꯏꯕ
ꯆꯦꯁ ꯌꯥꯝ ꯐꯩꯀꯣ ꯃꯤꯗꯤ ꯅꯣꯏ ꯗꯥ ꯃꯅꯪ ꯅꯣꯏꯗꯤ ꯃꯧ ꯎ ꯃꯧ ꯎ ꯎꯔꯅꯤꯅꯦ ꯍꯥ ꯈꯔ ꯂꯩꯔꯗꯤ
ꯈꯪꯗꯦꯗ
ꯌꯥꯝ ꯅꯨꯉꯥꯏꯇ꯭ꯔꯣ ꯑꯗꯨꯃꯥꯏꯅ ꯇꯧꯕꯗꯣ
ꯍꯣꯏ ꯅꯨꯡꯉꯥꯏꯗꯤ ꯅꯨꯡꯉꯥꯏ
ꯅꯣꯏ ꯗꯥꯗꯤ ꯎꯝ ꯅꯣꯏ ꯗꯥ ꯈꯣꯏ ꯑ ꯑꯦꯁ ꯀꯌꯥ ꯁꯨꯔꯝꯃꯅꯤ
ꯑꯉꯥꯡ ꯑꯣꯏꯔꯤꯗ ꯅꯣꯏꯅꯕꯨ ꯑꯃꯨꯛꯀ ꯁꯤꯅꯤꯌꯔ ꯑꯣꯏꯔꯝꯒꯅꯤꯗ
ꯍꯣꯏ ꯑꯩꯈꯣꯏꯅ ꯑꯣꯏꯔꯝꯕꯁꯨ ꯌꯥꯏꯕ ꯑꯗꯨ ꯑꯣꯏꯔꯁꯨ ꯂꯩꯅ
ꯎꯝ ꯑꯁꯤꯗ ꯍꯥꯏꯕ ꯅꯨꯡꯉꯥꯏꯒꯗ꯭ꯔꯣ
ꯅꯪꯗꯤꯀꯨꯂꯨ ꯅꯪꯗꯤ ꯀ꯭ꯂꯨ ꯑꯃꯔꯛ ꯄꯤꯔꯛꯑꯣꯅꯦ ꯀꯌꯥꯗꯤ ꯁꯨꯒꯗ꯭ꯔꯥ ꯍꯥꯏꯕꯗꯣ
ꯑꯥ ꯊꯥꯔꯇꯤ
ꯍꯥ ꯁꯨꯔꯦ
ꯍꯣꯏ
ꯎꯝ ꯅꯪꯗꯤ ꯑꯍꯟ ꯑꯣꯏꯈ꯭ꯔꯦꯅꯦ
ꯑ ꯊꯥꯔꯇꯤ ꯊꯥꯔꯇꯤ ꯊ꯭ꯔꯤ ꯌꯥꯎꯔꯀꯥꯟꯗ ꯌꯨꯝꯄꯥꯜ ꯅꯨꯄꯤ ꯊꯤꯔꯅꯤ
ꯍꯧꯖꯤꯛ ꯊꯥꯔꯇꯤ ꯌꯧꯔꯦ
ꯑꯥ ꯑꯩꯗꯤ ꯁꯦꯡꯅ ꯁꯦꯡꯅ ꯉꯥꯡꯕꯅꯤꯀꯣ ꯅꯪꯗꯤ ꯑꯉꯥꯡ ꯑꯣꯏꯔꯝꯒꯤꯅꯤ
ꯑꯉꯥꯡꯉꯦꯗ ꯑꯩꯗꯤ ꯀꯩꯅꯣ ꯑꯁ ꯅꯪꯗꯤ ꯅꯪꯗꯤ ꯌꯨꯝ ꯈꯔ ꯊꯨꯅ ꯄꯥꯜꯂꯗꯤ ꯑꯩꯅ ꯆꯥꯒꯨꯝꯕ ꯇꯧꯕ ꯌꯥꯕꯅꯦ
ꯑꯍꯥ ꯍꯝ ꯑꯝ
ꯑꯁꯦꯡꯕꯅꯦ
ꯗꯥ ꯀꯌꯥꯃꯨꯛ ꯈꯦꯠꯅꯕ ꯖꯥꯠꯂꯥ
ꯎꯝ ꯉꯥꯈꫭꯈꯣ ꯀꯣ ꯑꯩ ꯄꯥꯎ ꯇꯥꯒꯦ
ꯏꯁ ꯂꯣꯏꯔꯦꯍꯦ
ꯁꯔ‌ꯦꯟ ꯌꯔꯁꯀꯨꯝꯕꯗꯤ ꯒꯦꯞ ꯂꯩꯌꯦ
ꯁꯚꯦꯟ ꯏꯌꯔꯁ
ꯁꯤꯛꯁ ꯌꯔꯁ ꯑꯣꯏꯔꯝꯃꯤ
ꯑ ꯅꯨꯄꯥꯕꯨꯗꯤ ꯀꯔꯤꯁꯨ ꯀꯥꯏꯗꯦ ꯑꯃꯔꯣꯝꯗ ꯅꯨꯄꯤ ꯑꯩꯈꯣꯏꯁꯤꯅꯤꯅꯦ ꯅꯨꯄꯤ ꯑꯩꯈꯣꯏꯁꯦ ꯅꯨꯄꯤ ꯈꯈꯣꯏꯁꯦ ꯊꯥꯔꯇꯤ ꯑꯕꯞ ꯌꯧꯈ꯭ꯔꯗꯤꯀꯣ__
ꯑꯥ
ꯃꯣꯏꯁꯦ ꯍꯅꯨꯕ ꯊꯣꯕꯅꯦꯕ
ꯍꯣꯏ ꯇꯧꯋꯦ
ꯍꯥꯏꯗꯤ ꯅꯨꯄꯤꯒ ꯍꯣꯔꯃꯣꯟ__